ꯇꯥꯕ꯭ꯔꯣ ꯚꯥꯏ ꯇꯥꯕ꯭ꯔꯣ
ꯍꯜꯂꯣ ꯑꯣ ꯇꯥꯏ ꯇꯥꯏ ꯚꯥꯏ
ꯎꯝ ꯍꯧꯖꯤꯛꯀꯥꯟꯁꯤꯕꯨ ꯀꯃꯥꯏ ꯀꯃꯥꯏ ꯇꯧꯔꯤꯒꯦ ꯅꯨꯡꯉꯥꯏꯔꯤꯕ ꯅꯠꯇ꯭ꯔꯣ
ꯑ ꯅꯨꯡꯉꯥꯏ ꯚꯥꯏ ꯅꯨꯡꯉꯥꯏꯔꯤ ꯑ ꯑ ꯀꯃꯥꯏ ꯀꯃꯥꯏ ꯀꯩꯗꯧꯔꯤꯒꯦ ꯚꯥꯏ
ꯑ ꯅꯨꯡꯉꯥꯏꯔꯤꯌꯦ ꯚꯥꯏ ꯑ ꯑꯗꯨꯅꯦ ꯍꯟꯗꯛꯁꯤꯕꯨ ꯑ ꯀꯔꯤ ꯀꯔꯤ ꯍꯣꯠꯅꯔꯤꯒꯦ
ꯀꯔꯤ ꯀꯔꯤ ꯍꯣꯠꯅꯕ ꯍꯥꯏꯁꯦ ꯚꯥꯏ ꯅꯍꯋꯥꯏ ꯑꯩꯅ ꯊꯕꯛ ꯑꯃ ꯇꯧꯔꯝꯕꯗꯣ ꯚꯥꯏ ꯈꯪꯍꯧꯋꯤꯗꯅ ꯑ ꯑꯗꯨꯒꯤꯗꯣ ꯀꯩꯅꯣ ꯇꯧꯔꯦ ꯑꯩꯁꯦ ꯑ ꯇꯣꯛꯑꯦ ꯑꯗꯨꯒꯤꯗꯣ ꯑꯩꯒ ꯀꯥ ꯍꯦꯟꯅ ꯆꯥꯅꯗꯔꯕ ꯑꯗꯣ ꯑꯩꯁꯦ ꯐꯅ ꯐꯅ ꯀꯨꯏꯅ ꯈꯥꯡꯗꯤ ꯈꯥꯡꯖꯔꯝꯕꯅꯦ ꯑꯗ ꯑꯗ ꯃꯄꯨꯗꯨ ꯀꯩꯗꯨꯒ ꯁꯨꯝ ꯅꯨꯡꯉꯥꯏꯅꯗ꯭ꯔꯕ ꯊꯕꯛ ꯇꯨꯁꯨ ꯑꯩꯅ ꯁꯨꯝ ꯄꯥꯝꯃꯛꯇꯔꯕ ꯍꯥꯏ ꯇꯥꯔꯦ ꯏꯇꯥꯎ ꯑꯗ ꯑꯗꯨꯒꯤ ꯑꯩ ꯍꯟꯇꯛ ꯊꯕꯛ ꯑꯅꯧꯕ ꯑꯃ ꯀꯩꯅꯣ ꯇꯧꯔꯦ ꯑ ꯑꯗꯨꯗ ꯑꯣꯏꯅ ꯂꯩꯌꯦ ꯚꯥꯏ ꯊꯥ ꯃꯉꯥ ꯇꯔꯨꯛ ꯃꯨꯛꯇꯤ ꯁꯨꯖꯤꯜꯂꯛꯑ ꯃꯥꯜꯂꯦ ꯁꯤ
ꯎꯝ ꯏꯇꯥꯎ ꯁꯤꯁꯨ ꯍꯣꯏ ꯑꯗꯨꯕꯨꯗꯤ ꯌꯥꯎꯑꯦ ꯑꯗꯣ ꯑꯗꯨꯕꯨ ꯅꯨꯄꯤ ꯑꯉꯥꯡꯁꯤꯕꯨ ꯊꯤꯈꯤꯔꯣꯏ ꯍꯥꯏꯕꯔꯣ ꯇꯧꯏꯁꯤꯕꯨ ꯏꯇꯥꯎꯕꯨ
ꯑꯥꯁ ꯑꯣꯟꯊꯣꯛꯄꯅꯤꯗ ꯏꯇꯥꯎ ꯑꯩ ꯀꯩꯅꯣꯅꯦ ꯑꯥ ꯑꯗꯨꯒꯤ ꯋꯥꯗꯣ ꯑꯥꯁ ꯑꯩꯁꯦ ꯉꯥꯔꯥꯡ ꯅꯍꯥꯟꯗꯁꯨ ꯏꯃꯥꯅ ꯍꯥꯏꯐꯦꯠ ꯁꯥꯔꯛ ꯑꯝꯕꯅꯤꯅꯦ ꯏꯁ ꯃꯊꯥꯕꯨ ꯁꯥꯏꯗ ꯏꯇꯥꯎ ꯑꯗꯨꯗꯒꯤ ꯌꯨꯝꯒꯤ ꯑꯃꯨꯛ ꯈꯟꯒꯗꯔ ꯑꯗꯨꯒꯤꯃꯨꯛ ꯒꯤ ꯃꯥꯇꯥꯡꯗꯕꯨ ꯀꯟꯒꯗꯔ ꯂꯩꯔꯤꯕ ꯁꯦꯟ ꯊꯣꯛ ꯂꯝꯕꯤꯁꯤꯕꯨ ꯀꯟꯒꯗꯔ ꯃꯝꯃꯦꯗ ꯏꯇꯥꯎ ꯑꯩꯗꯤ
ꯑ ꯃꯝꯃꯨꯅꯣ ꯃꯝꯃꯨꯅꯣ ꯏꯇꯥꯎ ꯅꯨꯄꯤ ꯑꯉꯥꯡꯗꯣ ꯊꯤꯅꯕ ꯍꯣꯠꯅꯁꯦ
ꯀꯔꯤꯅꯣꯅꯦ ꯏꯇꯥꯎ ꯑꯥꯁ ꯌꯥꯗꯔꯦꯅꯦ ꯍꯧꯖꯤꯛ ꯀꯥꯟꯁꯦ ꯄꯥꯈꯪ ꯑꯃꯒꯤ ꯂꯥꯏꯞ ꯢꯁꯇꯥꯏꯜ ꯑꯣꯏꯗꯔꯦꯅꯦ ꯆꯥꯍꯤꯅ ꯑꯥꯌꯧꯁꯜꯂꯦ ꯆꯤꯔꯥꯏ ꯐꯪꯂꯦ ꯇꯥꯡꯁꯤꯜꯂꯦ ꯌꯥꯗꯔꯦꯗ ꯏꯇꯥꯎ ꯊꯥꯈꯟꯒꯁꯦ ꯊꯣꯛꯇꯔꯦꯗ
ꯎꯝ ꯍꯣꯏ ꯍꯣꯏ ꯑꯗꯨꯕꯨꯗꯤ ꯐꯩꯌꯦ ꯑꯗꯣ ꯑꯩꯈꯣꯏꯗ ꯀꯣꯏ ꯊꯣꯔꯛꯑꯣ ꯎꯝ ꯃꯅꯤꯡ ꯂꯩꯀꯥꯏꯒꯤ ꯊꯣꯏꯕꯤꯗꯣ ꯃꯁꯛ ꯌꯥꯝ ꯐꯥꯖꯔꯕꯅꯤꯅꯦ ꯅꯪꯅ ꯅꯍꯥꯟ ꯋꯥꯏ ꯈꯔ ꯈꯔ ꯄꯥꯝꯈꯤꯒꯨꯝ ꯇꯧꯕꯅꯤ ꯏꯇꯥꯎꯅ
ꯏꯍꯦ ꯊꯣꯏꯕꯤ ꯑꯥꯁ ꯀꯨꯏꯔꯦ ꯑꯗꯨꯗꯣ ꯄꯥꯎ ꯐꯥꯎꯅꯈꯤꯗꯕ ꯃꯁꯛ ꯃꯄꯥꯎ ꯑꯣ ꯀꯃꯥꯏ ꯀꯃꯥꯏ ꯇꯧꯔꯤꯒꯦ ꯏꯇꯥꯎ ꯑꯗꯨꯕꯣ ꯀꯔꯤ ꯀꯔꯤ ꯄꯥꯎ ꯂꯩꯒꯦ ꯑꯩꯗꯤ ꯃꯥꯒꯤ ꯃꯔꯝꯗ ꯊꯤꯗꯤ ꯊꯤꯒꯠ ꯆꯥꯔꯝꯕꯅꯦ ꯑꯩꯁꯦ ꯑ ꯊꯕꯛ ꯑꯃ ꯑꯃ ꯆꯤꯟꯗꯅ ꯈꯣꯠꯇꯅ ꯑꯩꯁꯨ ꯀꯨꯏꯔꯦ ꯀꯣꯛꯇꯕꯨ ꯆꯪꯉꯨꯗꯕ ꯌꯥꯝ ꯐꯔꯦ ꯅꯪ ꯅꯤꯡꯁꯤꯡꯕꯤꯔꯛꯏꯁꯦ ꯀꯃꯥꯏ ꯀꯃꯥꯏ ꯇꯧꯔꯤꯒꯦ ꯑꯗꯨꯏ ꯑꯉꯥꯡꯗꯨꯕꯣ
ꯇꯣ ꯍꯥꯏꯔꯦ ꯄꯥꯝꯕꯗꯣ ꯍꯦꯛ ꯊꯣꯛꯑꯦ ꯐꯖꯔꯝꯅꯦ ꯐꯖꯔꯝꯅꯦ
ꯃꯗꯣ ꯃꯗꯣ ꯑꯩꯅ ꯅꯍꯥꯟꯋꯥꯏ ꯇꯥꯕꯗ ꯂꯩꯀꯥꯏ ꯑꯉꯥꯡꯁꯤꯡꯅ ꯁꯨꯝ ꯇꯥꯟꯅꯩ ꯈꯣꯠꯂꯦꯅ ꯄꯥꯎ ꯑꯃ ꯇꯥꯈꯤ ꯑꯗꯨꯕꯨ ꯀꯔꯤ ꯀꯔꯤ ꯂꯩꯒꯦ ꯃꯥꯕꯨ ꯌꯥ ꯇꯥꯕ ꯀꯃꯥꯏ
ꯑ ꯇꯧꯗꯦꯗ ꯃꯤ ꯃꯆꯤꯟꯕꯨ ꯑꯣ ꯈꯟꯂꯨꯅꯨ ꯈꯟꯂꯨꯅꯨ ꯑꯗꯨꯕꯨꯗꯤ ꯎꯝ ꯏꯇꯥꯎꯅ ꯍꯦꯛ ꯄꯥꯝꯖꯕꯗꯨ ꯊꯣꯛꯂꯕꯅꯤ ꯑꯩ ꯍꯥꯏꯁꯤꯗꯤ ꯋꯥ ꯂꯣꯢꯔꯦ ꯑꯁꯤꯗ ꯋꯥ ꯃꯈꯥ ꯇꯥꯅꯤꯡꯉꯥꯏ ꯂꯩꯇꯦ
ꯑꯗꯨ ꯌꯥꯝ ꯐꯔꯦ ꯏꯇꯥꯎ ꯀꯩꯅꯣ ꯇꯧꯕꯅꯦ ꯑꯩꯁꯦ ꯑꯥ ꯍꯣꯔꯦꯟ ꯁꯟꯗꯤꯌꯥ ꯋꯥꯏꯔꯝꯅꯦ ꯑꯩꯁꯦ ꯏꯇꯥꯎ ꯍꯣꯏꯔꯣꯝꯗ ꯐꯥꯎꯔꯒ ꯊꯕꯛ ꯑꯃ ꯆꯠꯀꯗꯕꯅꯦ ꯑꯗꯨꯗ ꯍꯥꯏꯐꯦꯠ ꯍꯥꯏꯖꯤꯜꯂꯛꯑꯒꯦ ꯑꯗꯨꯒ ꯆꯥ ꯑꯃ ꯀꯩ ꯑꯃ ꯁꯨꯝ ꯊꯛꯃꯤꯟꯅꯁꯦ ꯍꯣꯔꯦꯟꯗꯣ ꯀꯩꯅꯣ ꯇꯧꯁꯦꯉꯍꯥꯛ ꯄꯨꯟꯁꯦ ꯏꯇꯥꯎꯕꯨ ꯑ ꯀꯔꯤ
ꯌꯥꯏꯌꯦ ꯌꯥꯏꯌꯦ ꯑꯦ ꯑꯗꯨꯒꯤ ꯋꯥꯗꯨꯅꯤꯅꯦ ꯆꯥꯅꯨꯡ ꯅꯪꯅ ꯊꯕꯛ ꯇꯧꯔꯤꯅꯦꯅ ꯎꯠꯂꯩ ꯄꯥꯔꯩ ꯇꯧꯂꯩꯔꯒ ꯅꯇꯥꯎ ꯁꯥꯎꯒꯦ ꯇꯧꯔꯤꯅꯦ ꯑꯗꯨꯅꯅꯤꯅꯦ ꯀꯩꯅꯣ
ꯀꯌꯥꯗ ꯋꯥꯔꯧꯔꯝꯃꯤꯅꯣ ꯏꯇꯥꯎꯁꯦ
ꯎꯝ ꯋꯥꯔꯧꯗꯗꯤ ꯀꯩꯅꯣ ꯑꯣ ꯑꯗꯨꯁꯨ ꯋꯥꯔꯧꯕꯩ ꯋꯥꯁꯨ ꯋꯥꯔꯧꯕꯩꯁꯨ ꯋꯥꯁꯨ ꯇꯣꯡꯉꯥꯟ ꯊꯝꯃꯒ ꯃꯣꯏ ꯃꯃꯥꯗꯣ ꯃꯅꯥ ꯑ ꯍꯣꯇꯦꯟ ꯐꯝꯃꯤꯗꯅ
ꯏꯍꯦ ꯑꯩꯁꯤ ꯕꯥꯕ ꯑꯣꯏꯗꯕꯅꯤꯅꯦ ꯇꯧꯔꯤꯁꯦ ꯑ ꯑ
ꯎꯝ ꯃꯣꯏꯗ ꯑꯣꯏꯅ ꯍꯣꯇꯦꯟ ꯐꯝꯃꯒ ꯍꯨꯝ ꯋꯥꯔꯤꯗꯣ ꯇꯧꯕ ꯌꯥꯏꯗ
ꯑ ꯏꯇꯥꯎ ꯋꯥꯔꯤꯁꯦ ꯅꯡꯕꯨꯗꯤ ꯅꯨꯡꯉꯥꯏꯔꯤ ꯑ ꯑ ꯑ
ꯑ ꯑꯩꯅ ꯇꯥꯕꯗꯗꯤ ꯃꯃꯥꯟꯅꯕꯤ ꯁꯤꯡꯗꯒꯣ ꯀꯩ ꯍꯥꯏꯅꯤ ꯅꯤꯝꯐꯨꯡ ꯅꯤꯡꯐꯨꯡ ꯅꯪꯁꯦ ꯌꯥꯝꯅ ꯄꯥꯝꯖꯕꯒꯤ ꯃꯋꯣꯡꯗ ꯋꯥ ꯉꯥꯡꯉꯦ ꯍꯥꯏꯕꯒꯤ ꯄꯥꯎ ꯑꯝꯗꯤ ꯐꯪꯕꯅꯤꯍꯦ
ꯏꯍꯦ ꯑꯣꯟꯊꯣꯛꯕꯅꯤꯗ ꯑꯁ
ꯍꯥꯟꯅ ꯈꯔ ꯏꯀꯥꯏꯔꯤꯅ ꯇꯧ ꯂꯩꯕ ꯍꯥꯏ ꯇꯥꯔꯦꯗꯅ
ꯏꯍꯦ ꯑꯣ ꯂꯩꯁꯥꯕꯤꯒꯤ ꯋꯥ ꯈꯪꯗꯕ ꯄꯥꯈꯪ ꯇꯥꯔꯕꯅꯦ ꯇꯧꯏꯕꯣ
ꯑꯍꯣ ꯑꯁ ꯑꯗꯨꯁꯨ ꯑꯣꯏꯔꯦ ꯑꯗꯨꯅꯤ ꯈꯣꯏꯅ ꯍꯤꯡꯕ ꯍꯤꯡꯉꯤꯁꯦ ꯅꯣꯡꯃꯒꯤ ꯍꯤꯡꯗ ꯌꯥꯗꯕ ꯅꯤꯅ ꯍꯤꯡꯏꯁꯦ ꯇꯧꯔꯤꯁꯦ ꯑꯗꯨꯁꯨ ꯃꯊꯦꯜ ꯑꯝꯅꯤꯗꯣ ꯏꯇꯥꯎ
ꯎꯝ ꯎꯝ ꯎꯝ ꯍꯝ
ꯑꯗꯨꯅꯤ ꯑꯥ ꯄꯨꯟꯁꯤ ꯍꯥꯏꯕꯁꯦ ꯅꯣꯡꯃꯒꯤ ꯆꯠꯇ꯭ꯔ ꯌꯥꯗ꯭ꯔꯕ ꯑ ꯈꯣꯡꯂꯣꯏ ꯑꯃꯗꯤ ꯃꯥꯡꯕ ꯃꯊꯧꯗꯤ ꯌꯥꯝ ꯇꯥꯏ ꯑꯗꯨꯅ
ꯃꯥꯅꯦ ꯃꯥꯅꯦ ꯏꯇꯥꯎ ꯅꯨꯄꯥꯒ ꯅꯨꯃꯤꯠ ꯃꯥꯟꯅ ꯌꯥꯄꯣꯠꯇꯦ ꯑꯗꯣ ꯀꯩꯅꯣ ꯏꯇꯥꯎ ꯍꯣꯔꯦꯟꯒꯤꯁꯤꯕꯨ ꯂꯩꯕꯨ ꯂꯩꯔꯝꯒꯗ꯭ꯔꯅꯦ ꯏꯇꯥꯎ
ꯑꯣ ꯃꯥ ꯍꯧꯖꯤꯛ ꯇ꯭ꯋꯦꯞ ꯀꯥꯔꯤ ꯍꯥꯏꯕꯅꯤ ꯁ꯭ꯀꯨꯜ ꯍꯜꯂꯛꯑꯀꯥꯟꯗ ꯍꯣꯇꯦꯟꯗ ꯃꯃꯥꯒꯤ ꯃꯇꯦꯡ ꯄꯥꯡꯕ ꯍꯦꯛ ꯍꯦꯛ ꯊꯣꯛꯄꯅꯤ
ꯀꯩꯅꯣꯅꯦꯍꯦ ꯏꯇꯥꯎ ꯃꯥ ꯇ꯭ꯋꯨꯞ ꯀꯥꯔꯤ ꯍꯥꯏꯁꯤꯕꯨ ꯀꯩꯅꯣ ꯑꯩꯅ ꯅꯍꯥꯋꯥꯏ ꯀꯩꯅꯣ ꯇꯧꯕꯗꯗꯤ ꯃꯥꯕꯨ ꯀ꯭ꯂꯥꯁ ꯇꯨ ꯐꯅꯌꯥꯝ ꯋꯥꯡꯕꯒꯨꯝ ꯇꯧꯗꯥꯏ ꯏꯇꯥꯎ ꯑ ꯀꯩ ꯀꯩꯗꯧꯕ ꯌꯥꯎꯔꯦ ꯃꯥ
ꯍꯥ
ꯑꯥ ꯅꯍꯥꯋꯥꯏ ꯑꯩꯅ ꯀꯩꯅꯣ ꯇꯧꯕꯗꯗꯤ ꯀ꯭ꯂꯥꯁ ꯇꯨ ꯑꯩꯅ ꯅꯍꯥꯋꯥꯏ ꯁꯨꯝ ꯈꯟꯕꯗꯗꯤ ꯈꯤꯇꯪꯗꯤ ꯍꯦꯜꯂꯝꯗꯧꯗꯤ ꯃꯥꯡꯕ ꯑꯗꯨꯗꯒꯤ ꯑꯗꯨ ꯀꯩꯅꯣ ꯃꯥ ꯑꯗꯨꯗ ꯑꯗꯨꯝ ꯄꯜ ꯂꯩꯗꯣ ꯀꯔꯤ ꯇꯧꯕ ꯌꯥꯎꯔꯖꯥ ꯅꯠꯇ꯭ꯔꯒꯅ ꯃꯔꯛꯇ ꯇꯣꯛꯄꯒ ꯌꯥꯎ ꯑꯣꯏꯖꯥꯔꯣ
ꯑꯣ ꯗ꯭ꯔꯣꯞ ꯈꯔ ꯇꯧꯒ꯭ꯔꯦ
ꯏꯍꯦ ꯑꯣꯟꯊꯣꯛ ꯄꯅꯤꯗ
ꯆꯍꯤ ꯑꯅꯤ ꯃꯨꯛ ꯑꯥ ꯀꯩꯅꯣꯗꯣ ꯑ ꯃꯄꯥ ꯂꯩꯔꯛꯇꯕꯗꯒꯤ ꯗ꯭ꯔꯣꯞ ꯇꯧꯒ꯭ꯔꯦ ꯈꯔ
ꯀꯔꯤꯝꯇ ꯈꯪꯗ꯭ꯔꯦ ꯀꯃꯥꯏ ꯇꯧꯕꯅꯣ ꯑꯗꯨꯕꯣ ꯑꯩꯁꯨ ꯋꯥꯔꯤꯗꯣ ꯈꯤꯇꯗꯤ ꯈꯪꯒꯦ ꯍꯧꯔꯦꯟ ꯁꯣꯏꯗꯅ ꯋꯥꯔꯤꯗꯣ ꯁꯥꯕꯗ ꯈꯤꯇꯪ ꯅꯨꯉꯥꯏꯅꯕ ꯀꯣ ꯋꯥꯔꯤꯗꯣ ꯈꯤꯇꯗꯤ ꯈꯪꯒꯦ
ꯏꯇꯥꯎꯕꯨꯗꯤ ꯈꯪꯗꯤ ꯈꯪꯅꯤꯡꯉꯤꯕ ꯑꯗꯨ ꯌꯥꯔꯦꯁꯦ ꯃꯤꯒꯤ ꯋꯥꯔꯤ ꯁꯥꯗꯣꯏ ꯁꯔꯨꯛ ꯑꯈꯣꯏꯕꯥꯅꯤ ꯑꯣꯏꯕ ꯋꯔꯤ ꯁꯥꯖꯤ ꯁꯦ ꯑꯑ ꯃꯐꯝꯗꯨꯗ ꯃꯐꯝꯗꯨ ꯌꯧꯔꯀꯥꯟꯗ ꯌꯥꯟ ꯇꯥꯅ ꯎꯝ ꯇꯞ ꯇꯞꯅ ꯑ ꯌꯦꯡꯉꯒ ꯋꯥꯔꯤꯗꯣ ꯍꯦꯛ ꯇꯧꯔꯨꯕ ꯍꯥꯏꯗꯨꯅꯤ ꯏꯇꯥꯎ ꯒꯤ ꯕꯤꯠꯇꯣ ꯀꯥꯅꯕ
ꯌꯥꯔꯦ ꯌꯥꯔꯦ ꯏꯇꯥꯎ ꯑꯗꯣ ꯏꯇꯥꯎ ꯀꯩꯅꯣꯒꯤ ꯉꯍꯥꯟꯋꯥꯏꯒꯤ ꯏꯇꯥꯎꯒꯤ ꯏꯃꯥꯅ ꯍꯦꯛꯍꯦꯛ ꯆꯩꯕꯗꯨꯕꯨ ꯀꯃꯥꯏ ꯇꯧꯔꯤꯒꯦ ꯏꯇꯥꯎ ꯌꯥꯍꯧ ꯉꯜꯂꯨ ꯌꯥꯗꯦ ꯍꯥꯏꯕ꯭ꯔ ꯀꯩꯅꯣ ꯑꯗꯨꯒꯤ ꯅꯨꯡꯇꯤꯒꯤ ꯏꯃꯥꯅ ꯍꯦꯛꯍꯦꯛ ꯀꯩꯅꯣ ꯇꯧꯕꯗꯨꯕꯨ ꯀꯃꯥꯏ ꯇꯧꯔꯤꯒꯦ ꯑꯗꯨꯝ ꯆꯠꯊꯔꯤꯕ꯭ꯔꯣ
ꯆꯠꯊꯕ ꯍꯥꯏꯕꯕꯨ ꯍꯩꯅꯈꯤꯕ ꯄꯣꯠꯅꯤ ꯌꯥꯗꯦꯅꯦꯍꯦ
ꯎꯝꯍꯨꯝ ꯑꯁ ꯑꯩꯗꯤ ꯀꯥꯎ ꯉꯝꯗ꯭ꯔꯝꯅꯤꯅꯦ ꯏꯇꯥꯎ ꯊꯥꯏꯅ ꯄꯨꯜꯂꯤꯅꯦꯅ ꯇꯨꯝꯃꯤꯅꯦꯅ ꯇꯧꯔꯒ ꯅꯨꯉꯥꯏ ꯇꯨꯝꯖꯔꯤ ꯀꯥꯟꯗꯗꯤ ꯏꯃꯥꯗꯨꯅ ꯅꯥꯀꯟꯗꯒꯤ ꯏꯁꯤꯡ ꯈꯤꯛꯊꯔꯛꯄꯗꯣ ꯀꯥꯎ ꯉꯝꯗ꯭ꯔꯤꯅꯤꯅꯦ ꯏꯇꯥꯎ
ꯑ ꯑꯣ ꯑꯃꯨꯛꯀꯁꯨ ꯈꯤꯛꯊꯍꯟꯁꯦꯗꯤ ꯂꯥꯛ ꯄꯤꯌꯣ ꯌꯥꯅꯤ ꯏꯇꯥꯎ
ꯄꯅꯤꯗ ꯍ ꯍ ꯑꯦ ꯏꯇꯥꯎ ꯀꯩꯅꯣꯒꯤ ꯊꯥꯏꯅꯒꯤ ꯑꯍꯟꯖꯤꯡꯅ ꯍꯥꯏꯅꯕ ꯑꯃ ꯂꯩꯗꯥꯏ ꯀꯔꯤ ꯀꯔꯤꯒꯤ ꯃꯍꯥꯎ ꯀꯔꯤꯒꯤ ꯀꯩꯅꯣ ꯑꯁ ꯑꯩꯗꯤ ꯍꯩꯕꯨ ꯍꯩꯖ -ꯗꯦꯗ ꯑꯗꯨꯒꯨꯝꯕ ꯅꯦꯃꯤ
ꯃꯥꯅꯦ ꯃꯥꯅꯦ
ꯑꯗꯣ ꯏꯇꯥꯎ ꯑ ꯀꯔꯤ ꯀꯃꯥꯏ ꯇꯧꯔꯤꯒꯦ ꯍꯥꯟꯅ ꯍꯣꯠꯅꯔꯤꯕ ꯊꯕꯛꯇꯨꯕꯨ ꯃꯈꯥ ꯆꯠꯊꯔꯤꯕ꯭ꯔꯣ ꯀꯃꯥꯏ ꯇꯧꯔꯤꯒꯦ ꯑꯅꯧꯕ ꯗꯕ꯭ꯔ ꯀꯃꯥꯏ ꯇꯧꯒꯦ ꯏꯇꯥꯎ
ꯏꯇꯥꯎ ꯑꯩꯗꯤ ꯊꯕꯛ ꯑꯕꯨ ꯍꯥꯟꯅꯒꯤ ꯑ ꯌꯨꯝꯗ ꯑꯉꯥꯡ ꯈꯔ ꯇꯨꯏꯁꯟ ꯁ ꯈꯔ ꯇꯧ ꯑꯗꯨꯗꯒꯤ ꯑ ꯏꯟꯖꯥꯡ ꯃꯅꯥ ꯈꯔ ꯀꯣꯏ ꯑꯃ ꯈꯔ ꯇꯧ ꯇꯧ ꯂꯩꯔꯤ
ꯎ ꯍꯝ
ꯑꯗꯨꯅꯅꯦ ꯑꯈꯣꯏꯗꯤ ꯁꯤꯂꯦꯝ ꯁꯤꯂꯦꯝ ꯇꯧꯕꯗ ꯏꯃꯥꯅ ꯍꯦꯛ ꯍꯦꯛ ꯉꯥꯛꯉꯤꯁꯦ ꯑ ꯅꯇꯥꯎꯗꯤ ꯊꯕꯛ ꯇꯧꯒꯤ ꯈꯣꯠꯈꯤ ꯑꯗꯨꯅꯤ ꯑꯗꯥꯅꯤꯅ ꯑꯩꯅ ꯁꯣꯝꯗ ꯀꯣꯏꯆꯠ ꯆꯠ ꯀꯣꯏꯉꯧ ꯉꯧꯇꯧꯂꯩ ꯅꯨꯄꯤ ꯊꯤꯒꯦꯁꯨ ꯊꯤꯖꯤꯜꯂꯨ ꯍꯣꯠꯆꯤꯜꯂꯣꯅ ꯉꯥꯡꯕꯗ ꯂꯣꯏꯔꯕꯅꯤ ꯑꯩꯁꯨ
ꯎꯝ ꯎꯝ ꯃꯤꯈꯣꯠꯄꯅꯤꯗ
ꯑꯩꯁꯨꯕ ꯈꯜꯂꯤꯕꯅꯤ
ꯑꯗꯨ ꯀꯩꯅꯣꯒꯤ ꯏꯇꯥꯎꯒꯤ ꯅꯍꯥꯋꯥ ꯊꯕꯛ ꯑꯃ ꯍ ꯑ ꯌꯦꯡꯅꯤ ꯈꯣꯠꯅꯤꯅ ꯇꯧꯒꯤꯕꯗꯨꯕꯨ ꯀꯃꯥꯏ ꯇꯧꯒ꯭ꯔꯦ ꯑꯗꯨꯕꯨ
ꯍꯥꯁꯤ ꯑ ꯊꯥꯖꯤꯟꯒꯤꯞꯅꯦꯕ ꯃꯅꯤꯄꯨ ꯃꯅꯤꯄꯨꯔꯍꯥꯏꯔꯦꯗꯅ
ꯎꯝ ꯑꯣꯟꯊꯣꯛꯄꯅꯤꯗ ꯑꯗꯨ ꯑꯩ ꯏꯆꯟꯅꯨꯄꯤꯕꯨ ꯀꯃꯥꯢ ꯀꯃꯥꯢ ꯇꯧꯔꯤꯒꯦ ꯀꯨꯏꯔꯦ ꯏꯆꯟꯗꯨ ꯃꯕꯨꯡ ꯈꯣꯏꯅ ꯂꯛꯄꯗ ꯍꯔꯥꯎ ꯍꯔꯥꯎ ꯆꯦꯟꯊꯣꯛꯆꯔꯛꯄꯅꯤ ꯀꯃꯥꯏ ꯀꯃꯥꯏ ꯇꯧꯔꯤꯒꯦ ꯏꯆꯟꯗꯨꯕꯨ
ꯑꯣ ꯂꯧꯁꯥꯕꯤ ꯐꯔꯦ ꯌꯦꯡꯉꫭ ꯅꯪꯅ ꯄꯥꯝꯃꯤ ꯃꯤꯗꯨꯒ ꯀ꯭ꯂꯥꯁ ꯃꯥꯟꯅꯔꯕꯅꯦ
ꯏ ꯑꯦ ꯑꯣꯟꯊꯣꯕꯅꯤꯗ ꯄꯥꯎꯁꯤ ꯅꯨꯉꯥꯏꯗꯔꯤꯅꯦ ꯇꯧꯔꯤꯁꯦ ꯑꯗꯨꯗꯤ
ꯑꯗꯨꯅꯅꯤ ꯀꯩꯅꯣ ꯏꯇꯥꯎ ꯅꯪ ꯃꯃꯥꯟꯅꯕꯤ ꯑꯗꯨ ꯑꯗꯥ ꯍꯥꯏꯗꯣ ꯏꯆꯟ ꯅꯨꯄꯤꯗ ꯍꯥꯏꯐꯦꯠ ꯍꯥꯐꯦꯠ ꯂꯨꯝꯐꯨ ꯂꯨꯝꯐꯨ ꯇꯧꯕꯗ ꯑꯩꯉꯣꯟꯗ ꯍ ꯅꯪ ꯂꯥꯛꯇꯦꯗꯅꯒꯥꯏꯅ ꯃꯔꯣꯟ ꯑꯃꯨꯛ ꯃꯨꯛ ꯂꯣꯜꯂꯤꯗꯨꯗ ꯅꯪꯉꯣꯟꯗ ꯄꯥꯎ ꯍꯥꯏꯅꯤꯡꯉꯤ ꯑꯣꯝꯒꯅꯤꯌꯦ
ꯍꯤꯌꯣ ꯏꯇꯥꯎꯅ ꯄꯥꯎ ꯐꯪꯉꯤꯁꯤꯗꯤ ꯑꯗꯨꯝꯕ ꯈꯔ ꯂꯩꯕꯅꯤꯅ
ꯑ ꯍꯣꯏ ꯍꯣꯏ ꯑꯗꯨꯕꯨꯗꯤ ꯑꯣꯏꯔꯦ ꯏꯇꯥꯎ ꯍꯣꯔꯦꯟꯗꯣ ꯆꯠ ꯍ ꯐꯠ ꯆꯪꯉꯣ ꯑꯗꯨꯒ ꯋꯥꯔꯤꯗꯣ ꯇꯧꯔꯁꯦ ꯐꯔꯦ ꯐꯔꯦ
ꯐꯔꯦ ꯐꯔꯦ ꯏꯇꯥꯎ ꯑꯗꯥꯏ ꯐꯥꯎꯅꯔꯁꯤ ꯑꯗꯨꯗꯤꯀꯣ
ꯑ ꯍꯣꯔꯦꯟ ꯀꯥꯎꯕ ꯌꯥꯗꯦ ꯁꯣꯏꯕ ꯌꯥꯗꯦꯀꯣ
ꯍꯣ ꯍꯣ ꯏꯇꯥꯎ ꯍꯥ ꯐꯔꯦ ꯐꯔꯦ